ꯍꯂꯣ
ꯍꯜꯂꯣ
ꯀꯅꯤꯀꯣ ꯑꯩꯅ ꯎꯏ
ꯍꯥ ꯇꯦ
ꯐꯥꯏ ꯃꯌꯥꯔꯁ
ꯊꯌꯥꯔꯕꯤꯔꯈꯤꯦ
ꯑꯣ ꯑ ꯈꯪꯗ꯭ꯔꯦ ꯀꯃꯥꯏꯅ ꯇꯠꯈꯤꯕꯅꯣ ꯑꯗꯨꯦꯕꯣ ꯑꯟꯅꯠꯇꯗ ꯕꯨ ꯌꯥꯗꯕ ꯃꯥꯂꯦ
ꯑꯩ ꯁꯥꯎꯅꯤꯡꯉꯦꯀꯣ
ꯁꯃꯥꯟꯒꯤꯗ ꯎꯅꯤ
ꯁꯤꯉ ꯀꯗꯕꯅꯤ
ꯀꯗ ꯁꯤꯟꯕꯤꯔ ꯂꯣꯏꯔꯦ ꯀꯩꯅꯣ ꯑꯗꯨ ꯑꯩ ꯁꯤꯟꯔ ꯂꯩꯔꯦ ꯁꯤꯟꯕꯤꯔ ꯂꯩꯔꯦ ꯀꯩꯅꯣ
ꯁꯤꯗ ꯌꯥꯕ
ꯁꯤ ꯂꯤꯁꯥ ꯃꯥꯗꯤ ꯐꯖꯔꯪꯅꯤ
ꯑꯥ
ꯀꯣ
ꯃꯪꯗ ꯎꯕꯔ
ꯃꯪꯗꯨ ꯎ ꯃꯪꯗꯨ ꯎ ꯌꯦꯡꯉꯁꯤ ꯑꯗꯨꯒꯤꯅꯦ ꯑꯩꯅ ꯍꯪꯕꯁꯦ
ꯑ ꯎꯒꯅꯤ ꯎꯒꯅꯤ ꯎꯒꯅꯤ ꯀꯣ
ꯄꯨꯔꯤ ꯃ ꯎꯕꯤ ꯏꯅꯤ ꯙꯁꯦ
ꯀꯩ ꯍꯥꯏꯕ
ꯎꯕꯒꯤꯅꯦꯕ ꯑꯩꯅ ꯍꯪꯕꯁꯦ ꯅꯪꯕꯨ
ꯎꯒꯅꯤ ꯎꯒꯅꯤ ꯎꯒꯅꯤꯀꯣ ꯌꯥꯝ ꯐꯖꯔꯝꯕ꯭ꯔꯥ
ꯐꯖꯔꯝꯃꯦ
ꯎꯝ ꯐꯖ ꯆꯨꯝꯃꯕꯅꯦ
ꯑꯗꯨꯅꯤ ꯀꯁꯦꯡꯕꯗ ꯑꯁ ꯑ ꯀꯩꯅꯣ ꯁꯦꯡꯕꯗꯨꯖꯨ ꯎꯅꯤꯡꯉꯤꯅꯦ
ꯑꯁ ꯎꯒꯅꯤ ꯎꯒꯅꯤ ꯁꯣꯏꯗꯅ ꯎꯒꯅꯤ ꯀꯣ
ꯕꯤꯗꯤꯑꯣ ꯀꯣꯜ ꯀꫭ ꯋꯥꯆꯦꯞꯇ
ꯅꯦꯛ ꯁꯔꯦ ꯅꯦꯛ ꯁꯔꯦ ꯎꯝ ꯍ ꯎꯝ ꯍ ꯍ ꯏꯁ ꯆꯥꯛ ꯊꯣꯡꯅꯕ ꯇꯧꯒꯦ
ꯄꯨꯛ ꯁꯣꯛꯄꯅꯤꯀꯣ ꯄꯨꯈꯥꯎ ꯁꯣꯛꯄꯅꯤꯀꯣ
ꯂꯩꯁꯥꯕꯤ ꯐꯥꯗꯤ ꯉꯩꯗ ꯆ ꯆꯈꯥꯎ ꯁꯣꯛꯇꯅ ꯅꯪ ꯅꯨꯄꯥ ꯀꯅꯥꯅꯁꯨ ꯇꯥꯝꯅꯔꫭꯏꯀꯣ
ꯏꯁ ꯑꯗꯨꯅ ꯐꯔꯦꯗ
ꯏꯁ ꯑꯗꯨꯅ ꯐꯔꯦ ꯀꯥꯏꯅ
ꯐꯩꯌꯦ ꯑꯗꯨꯅ ꯅꯨꯡꯉꯥꯏꯒꯅꯤꯌꯦ
ꯅꯨꯄꯥ ꯌꯥꯎꯗꯅ ꯂꯩꯕ ꯌꯥ ꯉꯝꯒꯗ꯭ꯔꯣ ꯍꯤꯡꯕ ꯉꯝꯃꯗ꯭ꯔꯣ
ꯑꯦ ꯉꯝꯃꯤꯀꯩꯅꯣ
ꯍꯦ ꯍꯦ ꯉꯝꯅꯤ ꯀꯥꯏꯅ
ꯇꯧ ꯕꯗꯣ
ꯍꯦ ꯍꯦ ꯍꯦ ꯍꯦ
ꯑꯗꯨꯗꯤ ꯌꯥꯝ ꯂꯥꯏꯒ꯭ꯔꯦ ꯂꯥꯏꯒ꯭ꯔꯦ ꯑꯗꯨꯃꯨꯛ ꯅꯨꯡꯉꯥꯏꯕꯗꯤ ꯂꯩꯕ ꯅꯠꯇꯦ
ꯍꯦ ꯍꯦ ꯑꯪ ꯅꯨꯄꯤꯁꯤꯡꯁꯦ ꯅꯨꯄꯥ ꯌꯥꯎꯗ꯭ꯔꯗꯤ ꯍꯤꯡꯕ ꯉꯝꯗꯦ ꯍꯥꯏꯕꯅꯤꯀꯣ
ꯑꯈꫭꯏꯗꯤ ꯉꯝꯃꯦ
ꯅꯨꯄꯥꯗꯤ ꯅꯨꯄꯤ ꯌꯥꯎꯗ꯭ꯔꯖꯨ ꯍꯤꯡꯕꯗꯤ ꯉꯝꯕꯅꯦ ꯅꯨꯄꯤꯗꯤ ꯉꯝꯗꯕꯅꯦ
ꯈꫭꯏꯗꯤ ꯉꯝꯃꯤ
ꯑꯁ
ꯑꯩꯅ ꯍꯥꯏꯕꯗꯣ ꯍꯥꯏꯕꯗꯤ ꯅꯪꯉꫭꯟꯗꯔꫭ ꯀꯥꯎꯔꯦꯅꯦ ꯍꯥꯏꯗꯤ ꯅꯪꯅ ꯐꯖꯕ ꯈꯛ ꯄꯥꯝꯃꯤꯗꯅꯀꯣ
ꯍꯥꯏ ꯑꯗꯨꯏ ꯅꯪꯁꯨ ꯄꯥꯝꯃꯦꯕ ꯅꯪꯗꯤ ꯁꯥꯥ ꯃꯥꯜꯂꯦ ꯑꯗꯨꯒꯤ
ꯑꯁ
ꯍ
ꯑꯩꯗꯤ ꯀꯩꯅꯣ ꯃꯥꯜꯂꯦ ꯖꯨꯡꯀꯣꯛ
ꯎꯝ ꯍꯥ ꯍꯥ ꯍꯥ ꯍꯥ ꯑꯗꯣ ꯅꯨꯄꯥꯅ ꯐꯖꯕ ꯇꯝ ꯄꯥꯝꯃꯤꯁꯤ ꯌꯥꯅꯤꯡꯗ꯭ꯔꯣꯅꯪ ꯌꯥ ꯌꯥꯐꯝ ꯊꯣꯛꯏꯅ ꯀꯩꯅꯣ ꯐꯖꯕꯗꯤ ꯄꯥꯝꯕ ꯇꯥꯕꯅꯤ ꯅꯨꯄꯤ ꯅꯨꯄꯤꯗꯤ ꯐꯖ ꯐꯖꯕ ꯇꯥꯕꯅꯤ
ꯅꯤꯡꯗꯦ
ꯑꯁ ꯈꯪꯗꯦ ꯀꯥꯏꯅ ꯑꯗꯨꯗꯤ ꯁꯤꯕꯁꯨ ꯄꯥꯝꯃꯣ ꯁꯤꯅꯤꯅꯦ
ꯍꯣꯏ
ꯑꯗꯨꯗꯤ ꯌꯥꯔꯣꯏꯃꯥꯏ
ꯐꯖꯕꯩ ꯅꯠꯇꯕ ꯃꯅꯨꯡ ꯊꯝꯃꯣꯏꯗꯣ
ꯊꯃꯣꯏꯗ ꯑꯗꯣ ꯁꯛꯇꯨ ꯐꯖꯗ꯭ꯔꯗꯤ ꯅꯨꯡꯉꯥꯏꯅꯦ ꯅꯪꯅ ꯍꯥꯏꯝꯕꯗꯣ ꯍꯣꯠꯇꯤ ꯍꯣꯠꯅ ꯃꯨꯁꯨ ꯉꯝꯗꯦꯅꯦ ꯑꯗꯨ
ꯀꯔ
ꯁꯛꯇꯨ ꯐꯖꯗ꯭ꯔꯗꯤ ꯑꯗꯨꯗ ꯍꯣꯠꯅꯕꯗꯨꯣ ꯉꯝꯗꯦꯅꯦ ꯊꯃꯣꯏ ꯊꯃꯣꯏꯒꯤꯗ ꯊꯃꯣꯏ ꯐꯖꯔꯁꯨ ꯅꯨꯡꯁꯤꯕꯗꯨ ꯉꯝꯗꯦꯅ
ꯎꯝ
ꯋꯥꯏꯅꯦ ꯀꯃꯥꯏꯅ ꯇꯧꯕꯖꯥꯠꯅꯣ ꯁꯗ ꯍꯥꯏꯕꯅꯤꯕꯣꯏꯗꯤ
ꯑꯗꯨꯗꯤ ꯅꯪ ꯈꯔ ꯋꯥꯈꯤꯅꯤ ꯐꯪꯕꯀꯣ ꯉꯥꯏꯌꯨ
ꯉꯥꯏꯔꯒꯦ ꯉꯥꯏꯔꯒꯦ ꯑꯩꯗꯤ ꯅꯪ ꯃꯇꯨꯡ ꯂꯥꯛꯔꯅꯤ ꯍꯥꯏꯗꯤ ꯅꯪ ꯑꯗꯨꯝ ꯉꯥꯏꯔꯅꯤ
ꯥꯏꯃꯤꯅꯁꯦ ꯀꯣ
ꯅꯪꯕꯨ ꯑꯗꯨꯝ ꯉꯥꯏꯔꯒꯦ ꯊꯦꯡꯉꯁꯨ ꯊꯦꯡꯅ
ꯍꯣꯏꯠꯇꯤ ꯑꯗꯨ ꯅꯪꯒꯤ ꯀꯩꯅꯣꯗꯨꯗꯤ ꯑꯩꯈꯣꯏꯗꯤ ꯄꯥꯝꯗꯦꯅꯦ
ꯈꯔꯤ
ꯅꯪꯅ ꯄꯥꯝꯕ ꯃꯑꯣꯡꯗꯨꯗꯤ ꯑꯩꯗꯤ ꯌꯥꯝ ꯄꯥꯝꯗ꯭ꯔꯦ
ꯑꯗꯨ ꯅꯣꯏꯗꯤ ꯐꯖꯕꯅꯤꯅ ꯀꯔꯤ ꯇꯧꯔꯣꯅꯦ
ꯐꯖꯕꯗ ꯈꯛ ꯂꯥꯛꯄꯗꯨꯗꯤ ꯄꯥꯝꯗ꯭ꯔꯦꯅꯦ
ꯇꯕ ꯈꯞꯇꯕꯨ
ꯑꯩ ꯃꯊꯪ ꯆꯍꯤ ꯊꯣꯛꯂꯛꯀꯅꯤꯀꯣ ꯑꯗꯨ ꯊꯦꯡꯅꯕ ꯇꯥꯔꯦ
ꯑꯃꯣꯏ ꯀꯣꯏ
ꯗꯥꯏꯔꯦꯛ ꯃꯌꯨꯝꯗ ꯂꯥꯛꯀꯅꯤ
ꯌꯝꯅ ꯏꯗꯦ
ꯑꯦꯕꯣꯠꯇ ꯏꯔ ꯅꯩꯌꯨꯟꯗ
ꯑꯗꯨꯝ ꯂꯩꯇ
ꯄꯨꯔꯣ ꯃꯇ ꯊꯒꯗꯔꯦ ꯂꯒꯗꯝꯅꯦ
ꯁꯥꯁ ꯇꯔꯗ
ꯎꯝ ꯍꯝ ꯅꯪꯁꯦ ꯇ꯭ꯔꯥꯏꯕꯦꯜꯁꯤꯡꯁꯨ ꯑꯗꯨꯝ ꯀꯤꯟꯅꯅꯕꯣꯕ ꯌꯥꯝ ꯑꯗꯨ ꯃꯄꯥꯟ ꯌꯥ ꯑꯗꯨꯗꯤ ꯀꯃꯥꯏꯅ ꯅꯪ ꯅꯃꯥꯟꯅꯕꯤꯗꯨ ꯀꯃꯥꯏꯅ ꯊꯤꯅꯕ
ꯂꯩꯃꯤꯟꯅꯔꯝꯕ
ꯑꯣ ꯀꯟꯅꯕꯨꯅꯅꯨꯡꯃꯥꯏꯕ꯭ꯔꯃꯗꯤ
ꯌꯥꯝ ꯆꯝꯕꯅꯦ ꯅ ꯃꯥꯗ
ꯑꯣ ꯌꯥꯝꯝ ꯊꯔꯕꯕꯥ
ꯐꯕꯅꯤ ꯆꯥꯏ ꯇꯍꯔꯒꯦꯔ
ꯅꯪꯕꯨ ꯇ꯭ꯔꯥꯏ ꯇꯧꯒꯦ ꯇꯧꯅꯤꯡꯉꯗꯏꯗ ꯃꯥꯕꯨꯗꯤ ꯇꯧꯅꯤꯡꯗꯦ
ꯀꯔꯤꯒ
ꯅꯪꯅꯦꯕꯤꯁꯤꯗꯤ
ꯎꯝ ꯇꯧ ꯇꯧꯅ
ꯅꯨꯄꯤꯕꯥ ꯑꯅꯤ ꯍꯦꯛꯇ ꯇ꯭ꯔꯥꯏꯅ ꯇꯧꯕ ꯌꯥꯈ꯭ꯔꯕ ꯍꯌꯦꯕ ꯑꯗꯨꯑꯣꯗꯤ ꯍꯅꯖꯕ
ꯈꯪꯉꯤꯕꯣ ꯑꯁ ꯑ ꯅꯠꯇꯦꯀꯥ ꯇꯧꯅꯨꯕꯣ
ꯑꯩꯗꯤ ꯅꯨꯄꯤ ꯑꯅꯤꯒꯨꯝꯕꯗꯤ ꯑꯩꯣꯏꯕ ꯍꯩꯇꯦꯕ
ꯍꯩꯒꯅꯤ ꯍꯩꯒꯅꯤ ꯀꯗꯧꯕ ꯍꯥꯏꯩꯔꯣꯏꯗꯅꯣ
ꯈꯇꯔ ꯇꯧꯔꯛꯇꯕꯅꯤꯅ ꯄꯨꯟꯁꯤꯗ
ꯆꯥꯏꯖꯦ
ꯁꯤꯗ
ꯌꯥꯝ ꯍꯥꯏꯖꯤꯜꯂꯦꯀꯣ
ꯊꯥꯖꯔꯣꯏꯌꯦꯦ ꯅꯣꯏꯅꯗꯤ ꯑꯩꯒꯤ ꯋꯥꯥꯛꯁꯤ ꯇꯥꯕꯗꯗꯤ ꯅꯣꯏꯅꯗꯤ ꯊꯥꯖꯔꯦ ꯑꯗꯨ ꯊꯃꯣꯏꯗꯤ ꯌꯦꯡꯕ ꯂꯩꯁꯨ ꯊꯃꯣꯏꯗ ꯌꯥꯝ ꯁꯦꯡꯕ ꯅꯨꯄꯥꯅꯤ
ꯌꯥꯔꯦ ꯅꯪꯒꯤ ꯅꯪ ꯁꯦꯡꯉꯁꯨ ꯅꯪꯒꯤ ꯐꯖꯕ ꯉꯥꯎꯕꯗꯨꯗ ꯑꯩꯗꯤ ꯕꯤꯠꯇꯦ
ꯑꯩ ꯊꯂꯛꯄ ꯀꯥꯟꯗ ꯁꯪꯃꯥꯏꯅ ꯈꯪꯅꯕ ꯀꯥꯟꯗ ꯀꯨꯏꯅ ꯇꯤꯟꯅꯔꯛꯄ ꯀꯥꯟꯗ ꯅꯪ ꯈꯪꯉꯛꯛꯇꯅꯦ ꯑꯩ ꯊꯝꯦ ꯍꯧꯖꯤꯛ ꯍꯥꯏꯔꯗꯤ ꯅꯪ ꯊꯥꯖꯔꯣꯏꯕ ꯑꯩ ꯈꯪꯉꯦ
ꯍꯖꯔꯣꯏ ꯊꯥꯖꯔꯣꯏ
ꯊꯃꯣꯏꯗꯤ ꯌꯥꯝ ꯁꯦꯡꯕꯖꯥꯠꯅꯤ ꯁꯦꯡꯃꯟꯕꯒꯤ
ꯑꯪꯗꯕꯅꯤ ꯀꯣ
ꯑꯗꯨꯅꯤ ꯁꯦꯡꯃꯟꯗꯤ ꯐꯪꯗꯕꯅꯤ ꯅꯪꯅ ꯍꯥꯏꯕꯗꯤ ꯆꯨꯝꯃꯦ ꯄꯣꯏꯟ ꯅꯗ
ꯍꯥ
ꯌꯥꯝ ꯄꯨꯟꯅꯟꯅꯑꯕ ꯅꯪꯅ ꯍꯥꯏꯕꯗꯁꯦꯡ ꯉꯗꯤ ꯐꯪꯗ꯭ꯔꯦ
ꯍꯥꯥ ꯁ ꯐ ꯗꯔꯀꯔ ꯍꯁꯨ ꯈꯗ ꯐꯠꯇ꯭ꯔ ꯍꯥꯏꯔꯝꯃꯗꯤ ꯍꯥꯟꯗꯤ ꯐꯪꯒꯗꯕꯅꯤ
ꯑꯩ ꯈꯪꯉꯤꯀꯣ ꯅꯪ ꯇꯧꯔꯤꯗꯣ
ꯀꯩ ꯊꯃꯒꯦ ꯑꯩ ꯅꯨꯄꯤ ꯅꯪꯉꯣꯟꯗꯛꯇꯪ ꯇꯧꯕꯅꯤꯀꯣ ꯑꯇꯣꯞꯄ ꯑꯇꯣꯞꯄ ꯑꯃ ꯇꯧꯋꯦ ꯑꯗꯣ
ꯑꯩ ꯑꯁꯤꯁꯦꯡ ꯍꯥꯏꯗ꯭ꯔꯕꯥꯗ ꯐꯔꯦ
ꯑꯗꯨꯃꯥꯏꯅ ꯇꯧꯕ ꯍꯥꯏꯁꯦ ꯑꯗꯨꯝ ꯑꯩ ꯈꯪꯅꯕꯤ ꯇꯧ ꯑꯩ ꯏꯃꯥꯟꯅꯕꯤꯁꯤꯡ ꯇꯧꯕꯅꯤꯅ ꯈꯪꯅꯗꯕꯗꯤ ꯅꯪꯅ ꯑꯍꯥꯟꯕ ꯑꯣꯏꯕ ꯇꯥꯔꯦ
ꯑꯩ ꯊꯥꯖꯗꯦꯕꯣ
ꯉꯔꯥꯡ ꯎꯔꯝꯃꯦꯅꯦ ꯃꯪꯗ ꯑꯁꯁꯤꯡꯕꯅꯤꯅꯦ
ꯍꯝ ꯎꯔꯃꯔ ꯊꯤ ꯍꯖꯔ ꯃꯒꯗꯤ
ꯍꯣꯏ
ꯃꯥꯅꯤ ꯃꯥꯅꯤ ꯑꯗꯨꯒ ꯆꯞ ꯃꯥꯟꯅꯕ ꯃꯤ ꯊꯤꯌꯨ ꯃꯥꯡꯗꯍꯔꯕꯣ
ꯗꯅꯪꯅꯤꯒꯩꯅꯣ
ꯑ
ꯑꯗꯨꯗꯒꯤ ꯑꯩ ꯃꯊꯪ ꯆꯍꯤ ꯊꯣꯛꯂꯛꯀꯅꯤ ꯅꯪ ꯊꯤꯕ ꯂꯥꯛꯀꯅꯤ ꯅꯪꯒꯤ ꯌꯨꯝꯗ ꯇꯥꯏꯕ ꯂꯥꯛꯀꯅꯤ
ꯆꯁ
ꯁꯤꯂꯣꯡꯁꯦ ꯀꯣꯏꯕ ꯌꯥꯝ ꯆꯠꯅꯤꯡꯕꯅꯤꯅꯦ ꯑꯩꯁ
ꯑꯩ ꯂꯩꯕ ꯀꯥꯟꯗ ꯂꯥꯛꯑꯣ ꯍꯥꯏꯌꯦꯡ ꯅꯪ ꯂꯥꯛꯄ ꯂꯅꯪ ꯌꯥꯝ ꯀꯣꯏꯄ ꯎꯒꯅꯦ ꯃꯐꯝꯗꯤ ꯌꯥꯝ ꯂꯩꯌꯦꯅ ꯀꯣꯏꯅꯕ ꯀꯣꯏꯅꯕꯤ ꯀꯣꯏꯅꯕꯗꯤ
ꯌꯥꯝ ꯏꯪꯉꯦ ꯍꯥꯏꯗꯥꯏꯅꯦ
ꯍꯣꯏ ꯌꯥꯝ ꯏꯪꯉꯦ ꯆꯤꯀꯦꯠ ꯍꯥꯞꯀꯗꯕꯅꯤ ꯁꯥꯇꯅꯃ ꯄꯌꯦꯗꯝꯅꯤ
ꯂꯩꯇꯦ ꯦꯛꯀꯦꯠ ꯂꯩꯇꯦ ꯁꯥꯇꯤ ꯂꯩꯇꯦ ꯑꯗꯨꯗꯤ ꯀꯃꯥꯏꯅ ꯇꯧꯒꯗ꯭ꯔꯥ
ꯑꯗꯨꯗꯤ ꯇꯣꯛꯄ ꯇꯥꯔꯗꯅ ꯈꯖꯤ ꯐꯅꯤ
ꯑ
ꯎ ꯐꯣꯏ ꯂꯩꯗꯗꯤꯗꯗꯦ ꯇꯣꯒꯦ ꯇꯣꯒꯦ ꯂꯩꯕ ꯅꯨꯡꯉꯥꯏ ꯍꯥꯏꯌꯦꯕꯀꯣ
ꯎꯝ
ꯑꯣꯏꯕ ꯑꯃꯁꯁꯨ ꯌꯥꯝ ꯅꯨꯡꯉꯥꯏ ꯍꯥꯏꯌꯦꯕ
ꯎꯝ
ꯐꯣꯇꯣꯗ ꯐꯖꯩ ꯍꯥꯏꯇꯥꯔꯦ
ꯎꯝ ꯑꯇ ꯌꯥꯝ ꯄ ꯃꯅꯤ ꯀ
ꯍꯣꯏ ꯌꯥꯝ ꯄꯥꯝꯅꯦ
ꯑꯩꯪꯒꯤ ꯃꯈꯣꯟꯁꯤ ꯌꯥꯝ ꯐꯖꯩꯅꯦ ꯅꯨꯡꯁꯥꯗꯨ ꯌꯥꯝ ꯊꯨꯏꯅꯦ
ꯀꯔꯤ
ꯅꯨꯄꯤ ꯅꯨꯄꯤ ꯃꯆꯥ ꯌꯥꯝ ꯊꯣꯛꯑꯦꯕ
ꯀ꯭ꯂꯁ
ꯅꯨꯄꯥꯅꯦ ꯅꯨꯄꯥꯅ ꯄꯥꯝꯕꯈꯣꯏ ꯃꯈꯣꯟꯅꯦ
ꯏꯃꯦ ꯏꯃꯦ ꯆꯝꯗꯣ ꯑꯣꯄ ꯇꯥꯔꯦ
ꯑꯗꯨꯏꯅꯦ ꯑꯩ ꯉꯥꯎꯔꯕꯁꯦ
ꯑꯦ ꯃꯥꯔꯤ ꯏꯁ ꯃꯅꯦ
ꯁꯦꯝꯕ ꯍꯥꯏ ꯀ ꯈꯥꯏꯔꯤꯕ ꯍꯥꯏꯇ ꯂꯥꯏꯐꯇ ꯈꯥꯏꯅ ꯇ꯭ꯔꯤꯛꯀꯧ
ꯑꯩ ꯊꯥꯖꯥꯕꯉꯝ ꯇꯀꯣ
ꯊ ꯊꯥꯖ ꯑꯩꯅ ꯍꯥꯏꯕꯗꯅꯤ ꯑꯩꯉꯣꯟꯗꯗꯤ ꯊꯥꯖꯔ
ꯊꯥꯖꯔꯣꯏ
ꯈꯪꯅꯕ ꯀꯥꯟꯗ ꯑꯣꯏꯅ ꯇꯤꯟꯅꯔꯀꯥꯟꯗ ꯈꯪꯄꯅꯤꯅ ꯃꯤꯁꯦ ꯊꯝꯃꯣꯏꯁꯦ ꯀꯨꯏꯅ ꯇꯤꯟꯅꯔꯛꯄ ꯀꯥꯟꯗ ꯈꯪꯅꯔꯀꯅꯦꯕ ꯑꯍꯥꯟꯕꯗꯗꯤ ꯅꯪ ꯑꯩꯅ ꯑꯆꯨꯝꯕ ꯋꯥ ꯉꯥꯡꯉꯁꯨ ꯅꯪ ꯊꯥꯖꯣꯏꯕ
ꯇꯖꯔꯣꯏ ꯊꯥꯖꯒꯗꯕ ꯈꯔꯁꯨ ꯂꯩ ꯊꯥꯖꯔꯣꯏꯗꯕ ꯈꯔꯁꯨ ꯂꯩ ꯂꯣꯏꯅꯃꯛꯇꯤ ꯊꯥꯖꯒꯅꯤ ꯍꯥꯏꯕꯗꯤ ꯂꯩꯇꯦ
ꯃꯠꯇꯦ ꯆꯨꯃꯦ ꯑꯗꯨꯕꯨꯗꯤ
ꯑꯦ
ꯁꯞꯄꯣꯔꯠ ꯇꯧꯋꯦ ꯑꯗꯨꯣ ꯑꯩꯗꯤ ꯊꯃꯣꯏ ꯌꯥꯝ ꯁꯦꯡꯕ ꯃꯤꯅꯤ ꯁꯤ ꯉꯥꯏꯕꯤꯔ
ꯑꯗꯣ ꯃꯤꯅ ꯑꯣꯏꯅ ꯍꯥꯏꯍꯜꯂꯨ ꯆꯥꯟ ꯍꯥꯏꯗꯕꯕꯤꯗ
ꯆꯨꯝꯃꯦ ꯑꯕꯥꯅꯤꯁꯦ ꯈꯪꯅꯗ꯭ꯔꯗꯤ ꯁꯞꯃꯥꯏꯅ ꯈꯪꯅꯗ꯭ꯔꯗꯤꯦ ꯀꯃꯥꯏꯅ ꯈꯪꯒꯅꯤ ꯅꯪꯅꯁꯨ ꯑꯩꯉꯣꯟꯗ ꯈꯪꯉꯣꯏ ꯑꯩꯅꯁꯨ ꯅꯪꯉꯣꯟꯗ ꯈꯪꯉꯣꯏ
ꯃꯥꯅꯤ
ꯃꯊꯪ ꯆꯍꯤ ꯊꯣꯛꯂꯛ ꯀꯥꯟꯗꯗꯤ ꯁꯣꯏꯗꯅ ꯈꯪꯅꯕ ꯇꯥꯔꯦ ꯑꯩ ꯀꯣꯏꯔꯛꯀꯦ ꯎꯅꯁꯦ